ꯍꯜꯂꯣ ꯇꯥꯕꯔꯣ
ꯑꯣ ꯇꯥꯔꯦ ꯇꯥꯔꯦ
ꯑꯥ ꯅꯣꯡ ꯆꯨꯕꯔꯣ
ꯅꯣꯡ ꯀꯟꯅ ꯆꯨꯏ ꯏꯕꯦꯝꯃꯥ
ꯑꯣ ꯁꯔꯦ ꯁꯔꯦ ꯇꯧꯋꯦ ꯑꯗꯨꯒꯤꯅꯦ ꯑꯩꯅ ꯅꯣꯡ ꯆꯨꯕ꯭ꯔꯥ ꯍꯪꯈꯛꯢꯁꯦ
ꯑ ꯑꯣ ꯀꯩꯗꯧꯔꯝꯃꯤꯅꯣ
ꯌꯥꯗꯤꯌꯦ ꯁꯤꯗꯤ ꯀꯔꯤꯝꯇ ꯐꯖꯅ ꯇꯥꯗꯕ꯭ꯔꯣ ꯑꯥ ꯅꯠꯇꯦ ꯑꯣ ꯇꯥꯗꯦ
ꯇꯥꯏ ꯀꯧꯁꯨ ꯇꯧꯗꯦ ꯌꯥ
ꯎꯝ
ꯀꯩꯗꯧꯔꯝꯃꯤꯅꯣ
ꯀꯩꯁꯨꯝ ꯇꯧꯗꯦ ꯅꯣꯡ ꯆꯨꯕꯅꯤꯅ ꯍꯤꯞꯄꯤ
ꯑꯥ ꯑꯥ ꯕꯥꯔꯗꯦꯗꯣ ꯑꯗꯨꯃꯥꯏꯅ ꯑꯦꯛꯖꯥꯝ ꯅꯣꯏꯒꯤ ꯑꯦꯛꯖꯥꯝ ꯗꯦꯠ ꯐꯤꯐꯇꯤꯟꯗ ꯂꯩꯕ꯭ꯔꯣ
ꯐꯤꯐꯇꯤꯟꯗꯤ ꯂꯩꯇꯦꯕꯀꯣ ꯑꯩꯈꯣꯏ ꯑꯦꯛꯖꯥꯝ ꯃꯅꯨꯡ ꯇꯥꯔꯤꯅꯦꯃꯤ
ꯑꯩꯁꯨ ꯇꯥꯏꯌꯦ ꯗꯦꯠ ꯐꯤꯐꯇꯤꯟꯗ ꯖꯥꯝ ꯂꯩꯌꯦ
ꯐꯤꯐꯇꯤꯟ ꯅꯨꯃꯤꯠꯇꯣ ꯗꯥꯏꯔꯦꯛ ꯑꯦꯛꯖꯥꯝ ꯂꯩꯕ꯭ꯔꯣ ꯅꯪꯒꯤ
ꯍꯣꯏ
ꯍꯩꯃ ꯑꯗꯨ ꯀꯃꯥꯏ ꯇꯧꯗꯣꯏꯕ ꯑꯩꯈꯣꯏꯗꯤ ꯃꯨꯛ ꯊꯔꯇꯤꯟꯅꯦ ꯑꯦꯛꯖꯥꯝ ꯑꯗꯨꯒ ꯐꯤꯐꯇꯤꯟ ꯁꯤꯛꯁꯇꯤꯟ ꯑꯣꯐ ꯁꯤ ꯂꯣꯏꯔꯒ
ꯑꯣ ꯑꯈꯣꯏꯅ ꯇꯦꯟꯗꯒꯤ ꯍꯧꯋꯦ ꯑꯦ ꯑꯗꯨꯒ ꯇꯦꯟ ꯊꯔ ꯊꯔꯇꯤꯟ ꯐꯤꯐꯇꯤꯟ ꯑꯗꯨꯒ ꯁꯚꯦꯟꯇꯤꯟ ꯑꯗꯨꯃꯥꯏꯅ ꯂꯩꯕ
ꯑꯗꯨ ꯀꯃꯥꯏꯅ ꯇꯧꯅꯤ ꯀꯩ ꯍꯥꯏꯈ꯭ꯔꯒꯦ ꯅꯪ
ꯑꯩꯅꯕꯨꯗꯤ ꯑꯥ ꯀꯔꯤ ꯁꯨꯄ꯭ꯔꯥꯟ ꯎꯝ ꯕꯨꯛ ꯇꯧꯋꯦ ꯍꯥꯏꯕꯅꯦꯕꯀꯣ ꯕꯨꯛ ꯇꯧꯋꯦ ꯍꯥꯏꯕꯅꯦꯕ ꯑ ꯍꯣꯇꯦꯜ ꯑꯗꯣ ꯍꯣꯇꯦꯜꯗꯣ ꯕꯨꯛ ꯇꯧꯕꯗꯣ ꯑꯁꯣꯝꯂꯣꯝꯗ ꯇꯧꯗ꯭ꯔꯁꯨ ꯁ꯭ꯋꯥꯏꯗ ꯑꯗꯨꯝ ꯇꯧꯕ ꯌꯥꯔꯣꯏꯗ꯭ꯔꯥ ꯍꯥꯏꯕ
ꯨꯅꯪ ꯂꯣꯏꯔꯒ ꯂꯥꯛꯀꯦ ꯍꯥꯏꯕ
ꯂꯣꯏꯔꯒ ꯑꯣꯏꯅ ꯂꯥꯛꯄꯒꯤ
ꯎꯝ
ꯑꯗꯣ ꯑꯗꯨꯒ ꯍꯥꯏꯗꯤ ꯀꯩꯅꯣꯁꯨ ꯇꯧꯋꯤꯗꯅ ꯑꯩꯈꯣꯏ ꯑꯩꯈꯣꯏꯔꯣꯝꯗ ꯇꯧꯕ ꯍꯥꯏꯗꯣ ꯀꯨꯝꯕ ꯍꯥꯏꯗꯣ ꯀꯩꯁꯨ ꯌꯥꯔꯛꯑꯣꯏꯗꯅ
ꯎꯝ ꯑꯩꯁꯨꯅꯦ ꯐꯔꯛ ꯇꯥꯗꯣꯏꯅꯦꯃꯤ ꯍꯣꯁꯇꯦꯜꯗꯒꯤ ꯀꯨꯝꯕ ꯍꯥꯏꯗꯣ
ꯍꯥꯏꯗꯤ ꯑꯦꯛꯖꯥꯝ ꯃꯅꯨꯡꯗ ꯑꯗꯨꯃꯥꯏꯅꯒꯤ ꯀꯨꯝꯃꯛꯑꯦ ꯍꯥꯏꯔꯗꯤ ꯌꯨꯝꯅ ꯌꯥꯔꯛꯑꯣꯏ ꯍꯥꯏꯕ
ꯌꯥꯔꯣꯏꯌꯦ
ꯑꯗꯨꯒꯤ ꯍꯥꯏꯕ ꯑꯗ ꯊꯥꯒꯤꯒꯦꯅ ꯍꯥꯏꯕꯅꯦꯕꯀꯣ
ꯎꯝ
ꯀꯩꯅꯣꯗ ꯃꯉꯣꯟꯗ
ꯑ
ꯑꯗꯨꯒꯤ ꯃꯉꯣꯟꯗ ꯃꯦꯁꯦꯁ ꯊꯥꯔꯒ ꯍꯪ ꯍꯪꯈꯤꯕꯅꯦꯕ ꯁꯨꯃꯥꯏ ꯁꯨꯃꯥꯏꯅ ꯇꯧꯕ ꯑ ꯌꯥꯗꯣꯏꯔꯥ ꯂꯦꯛꯄ ꯌꯥꯗꯣꯏꯔꯥ ꯈꯣꯠꯇꯣꯏꯔꯥꯅ ꯑꯗꯣ ꯂꯦꯛꯄ ꯌꯥꯗꯣꯏ ꯑꯣꯢꯔꯗꯤ ꯁꯤꯗ ꯑꯗꯨꯝ ꯇꯧꯔꯁꯨ ꯌꯥꯏꯗꯅ
ꯑꯗꯨꯅꯅꯦ ꯑꯩꯈꯣꯏꯗ ꯀꯣꯝꯗꯣꯏꯕ ꯅꯠꯇ꯭ꯔꯥ
ꯍꯣꯏ ꯀꯣꯝꯗꯤ ꯀꯣꯝꯃꯦ ꯑꯗꯣ ꯑꯦꯛꯖꯥꯝꯗꯨꯁꯨ ꯄꯨꯡ ꯑꯅꯤꯗꯅꯦ ꯍꯥꯏꯕ ꯂꯣꯏꯔꯤꯁꯦ
ꯀꯩꯒꯤꯅꯣ ꯌꯥꯝ ꯊꯦꯡꯅ ꯂꯣꯏꯅ
ꯅꯣꯏꯁꯨꯅꯦ ꯅꯣꯏꯒꯤꯁꯨ ꯑꯗꯨꯃꯥꯏꯅ ꯂꯣꯢꯕꯅꯦ ꯊ ꯊꯪꯗꯒꯤꯅꯦ
ꯇꯔꯥꯃꯥꯊꯣꯏꯗꯒꯤ ꯑꯅꯤ ꯐꯧ
ꯇꯔꯥꯃꯥꯊꯣꯏꯗꯩꯔꯥꯅꯦ ꯑꯩꯈꯣꯏ ꯇꯔꯥ ꯅꯠꯇꯕ꯭ꯔꯣ ꯂꯣꯢ ꯆꯥꯎꯔꯦꯉꯣ ꯃꯃꯥꯡ ꯊꯥꯒꯤꯕꯗꯣ ꯄꯨꯡ ꯇꯔꯥꯅꯦꯅ ꯂꯩꯔꯤꯅꯤꯅꯦ ꯇꯧꯗꯦ ꯑ ꯄꯡꯗ꯭ꯔꯦ
ꯌꯦꯡꯉꯣ ꯔꯨꯇꯤꯟ ꯑꯗꯨꯒ
ꯇꯔꯥꯔ ꯑꯃꯗꯤ ꯑꯣꯢꯔꯝꯃꯅꯤ ꯎꯝ ꯔꯨꯇꯤꯟ ꯌꯦꯡꯗ꯭ꯔꯗꯤ ꯈꯪꯂꯔꯣꯢ
ꯑꯩꯁꯨ ꯇꯔꯥꯃꯥꯊꯣꯏ ꯃꯥꯜꯂꯦ ꯑꯩꯈꯣꯏꯗꯤ ꯇꯔꯥꯃꯥꯊꯣꯏ ꯏꯑꯕ ꯑꯗꯨꯅ ꯑꯅꯤꯗ ꯑꯩꯅ ꯇꯧꯕ ꯍꯥꯏꯗꯨꯁꯨ ꯑꯗꯨꯁꯨ ꯑꯃꯨꯛ ꯈꯨꯌꯧꯅꯗꯣꯏꯅꯤꯗꯅ
ꯍꯣꯏꯅꯦ ꯑꯁ ꯑꯍꯤꯡ ꯑꯃꯨꯛ ꯂꯦꯛꯇ ꯌꯥꯔꯣꯏ ꯃꯥ ꯑꯗꯨꯗꯤ ꯑꯃꯨꯛ ꯍꯟꯈꯤꯕꯗꯣ ꯐꯔꯛ ꯇꯥꯗꯣꯏꯕ ꯊꯦꯡꯉꯅꯤꯌꯦ ꯅꯇ꯭ꯔꯥ
ꯊꯦꯡ ꯗꯣꯢꯅꯦ
ꯎꯝ ꯍꯣꯁꯇꯦꯜꯗꯔ ꯅꯠꯇꯦ ꯔꯦꯟ ꯇꯔꯥ ꯀꯩꯅꯣ ꯃꯥ ꯑꯍꯤꯡ ꯂꯦꯛꯇ꯭ꯔꯗꯤ ꯑꯁ ꯄ ꯩꯈ ꯃꯅꯨꯡ ꯇꯥꯕꯗꯨꯅꯅꯦꯕ ꯄꯨꯔꯥ ꯐꯔꯛ ꯇꯥꯔꯤꯁꯦ ꯃꯥꯗꯣ ꯀꯩꯅꯣ ꯇꯧꯗ꯭ꯔꯗꯤ ꯑꯗꯨꯃꯥꯏꯅ ꯑꯩꯈꯣꯏꯗꯣ ꯀꯨꯠꯂꯣꯏꯗꯕ ꯑꯣꯏꯔꯒꯗꯤ ꯊꯣꯛꯂꯛꯑꯔꯣꯏꯒꯦꯅ ꯍꯥꯏꯌꯦꯌꯦ
ꯑ
ꯑꯗꯨꯒꯤ ꯅꯨꯡꯉꯥꯏꯇ꯭ꯔꯤꯕ
ꯍꯣꯏ
ꯇꯤꯛꯀꯦꯠ ꯀꯛꯈ꯭ꯔꯦ ꯍꯥꯏꯕ꯭ꯔꯣ
ꯈꯪꯗꯤꯌꯦ ꯑꯩꯗꯤ ꯑꯩꯗꯤ ꯌꯥꯏ ꯍꯥꯏ ꯍꯥꯏꯕꯅꯦ ꯍꯥꯏꯗꯤ ꯑꯦꯛꯖꯥꯝ ꯂꯩꯔꯁꯨ ꯑꯗꯨꯃꯥꯏꯅ ꯂꯣꯏꯔꯒ ꯇꯧꯕ ꯑꯣꯏꯔꯗꯤ ꯌꯥꯏ ꯍꯥꯏꯕꯅꯦꯕ
ꯎꯝ
ꯍꯥꯏꯗꯤ ꯑꯦꯛꯖꯥꯝꯗꯣ ꯊꯥꯔꯝꯃꯒ ꯍꯥꯏꯇꯥꯔꯦꯅꯦ
ꯐꯔꯛ ꯅꯤꯅꯦ ꯇꯧꯔꯤꯁꯦ
ꯑꯃ ꯍꯣꯁꯄꯤꯇꯥꯜꯗ ꯂꯩꯕꯤꯗꯨꯗꯤ
ꯗ꯭ꯌꯨꯇꯤ ꯂꯩꯗꯣꯏꯖꯥꯠꯂꯟ ꯅꯥꯏꯠ ꯗꯌꯨꯇꯤ ꯇꯥꯏꯌꯦꯅ ꯑꯃꯨꯛ ꯇꯧꯔꯛꯇꯅ
ꯅꯥꯏꯠ ꯗꯌꯨꯇꯤ ꯇꯧꯔꯛꯇꯅ ꯑꯃꯨꯛ
ꯎꯝ
ꯁꯨꯃꯥꯏꯅ ꯍꯥꯏꯕꯅꯦ
ꯃꯥꯥꯏ ꯌꯥꯗꯦ ꯍꯥꯏꯔꯛ ꯑꯗꯤ ꯍꯟꯗꯛꯇꯤ ꯐꯒꯗꯤ ꯐꯗꯤ ꯐꯖꯔꯔꯣꯏꯍꯦ ꯑꯩꯈꯣꯏ ꯑꯦꯛꯖꯥꯝ ꯃꯅꯨꯡ ꯑꯩꯈꯣꯏꯐꯧ ꯊꯣꯛꯂꯛꯑꯒ ꯃꯥ ꯊꯣꯛꯂꯛꯇꯦ ꯍꯥꯏꯔꯗꯤ
ꯍꯣꯏ ꯑꯩꯗꯤ ꯑꯩꯗꯤ ꯑꯦꯛꯖꯥꯝ ꯅꯨꯃꯤꯠ ꯇꯥꯗꯣꯏꯅꯦ ꯌꯦꯡꯉꯣꯗꯅꯥ
ꯍꯣꯏꯅꯦ ꯅꯪꯁꯨ ꯐꯔꯛꯅꯤꯅꯦ
ꯌꯦꯡꯉꯣ ꯅꯨꯃꯤꯠꯅꯦ ꯌꯦꯡꯉꯣ ꯑꯩꯗꯤ
ꯎꯝ
ꯑꯗꯨꯗ ꯃꯥꯁꯨ ꯌꯥꯎꯗ꯭ꯔꯗꯤ ꯑꯩꯅ ꯑꯩꯅ ꯍꯥꯏꯕꯅꯦ ꯈꯔ ꯍꯣꯏ ꯈꯔ ꯉꯟꯅ ꯍꯥꯏꯍꯧ ꯑꯥ ꯁꯤꯞ ꯇꯧꯕ ꯌꯥꯅꯅꯕ ꯈꯣꯠꯅꯕ ꯑꯃꯒ ꯑꯃꯒ ꯑꯣꯟꯊꯣꯛꯅꯍꯧꯅꯕ ꯍꯥꯏꯅ
ꯑꯥ ꯅꯪꯗꯤ ꯀꯔꯝ ꯀꯥꯟ ꯀꯩꯅꯣꯗ ꯀꯥꯔꯛꯇꯣꯏꯅꯣ
ꯑꯩ ꯂꯩꯌꯦ ꯌꯨꯝ ꯍꯥꯏꯊꯗ꯭ꯔꯤ
ꯍꯥꯏꯗꯗ꯭ꯔꯤꯕꯣ
ꯑꯩ ꯍꯩꯪ ꯑꯥ ꯍꯌꯦꯡ ꯍꯪꯆꯤꯠ ꯍꯥꯏꯗꯅꯤ
ꯀꯩꯅꯣ ꯇꯧꯔꯤꯕꯣ ꯚꯦꯛꯁꯟ ꯊꯥꯗ꯭ꯔꯤꯕꯣ ꯅꯣꯏꯒꯤ
ꯊꯥꯗ꯭ꯔꯤ ꯊꯥꯕ ꯍꯥꯏꯁꯦ ꯀ꯭ꯂꯥꯁꯄꯨꯗꯤ ꯇꯧꯗ꯭ꯔꯦ ꯊꯥꯔꯒꯨꯝꯕꯅꯦ ꯍꯥꯏꯇꯥꯔꯦ
ꯑꯩꯈꯣꯏ ꯑꯦꯝ ꯌꯨꯒꯤ ꯑꯣꯏꯅ ꯄꯨꯂꯞꯄꯤꯔꯤ ꯅꯇ꯭ꯔꯣ ꯚꯦꯀꯦꯁꯟꯁꯦ
ꯑꯦꯝ ꯌꯨꯒꯤ ꯑꯣꯏꯅ ꯄꯨꯂꯞ ꯀꯩꯅꯣꯗꯒꯤꯅꯦ ꯑꯦꯝ ꯌꯨꯒꯤ ꯑꯣꯏꯅ ꯄꯨꯂꯞ ꯑꯣꯏꯔꯝꯒꯅꯤ ꯗꯦꯠ ꯀꯩꯅꯣꯗꯩꯅꯦ ꯗꯦꯠ ꯏꯁ ꯑ ꯐꯤꯐꯇꯤꯟꯗꯩꯅꯦ
ꯍꯩꯃꯥ ꯑꯩꯗꯤ ꯉꯟ ꯇꯥ ꯄꯤꯊꯣꯛꯈꯤꯕꯩ ꯈꯪꯗ꯭ꯔꯤꯅꯦ ꯗꯪꯗꯤꯌꯦ ꯑꯩꯈꯣꯏꯗꯤ ꯀꯟꯇꯥ ꯄꯤꯊꯣꯛꯈ꯭ꯔꯕꯅꯤꯅ
ꯍꯣꯏ ꯀ꯭ꯂꯥꯁꯇꯣ ꯉꯟꯇ ꯂꯣꯏꯈ꯭ꯔꯦꯗꯅ
ꯆꯦꯟꯅꯤꯌꯔꯒꯤ ꯀꯩꯅꯣꯁꯤ ꯂꯩꯕꯒꯤ ꯁꯤꯗꯤ ꯄꯨꯔꯥ ꯐꯔꯛ ꯇꯥꯢ ꯏꯕꯦꯝꯃ ꯐꯦꯋꯦꯜꯖꯨ ꯍꯌꯦꯡ ꯍꯪꯖꯤꯛ ꯂꯩ ꯇꯧꯔꯦ ꯆꯌꯦꯠꯅ ꯂꯩꯔꯦ
ꯐꯤꯔꯋꯦꯜꯁꯤꯠ ꯐꯤꯔꯋꯦꯜ ꯇꯧꯗ꯭ꯔꯤꯕꯣ ꯅꯣꯏꯒꯤ
ꯐꯦꯌꯔꯋꯦꯜ
ꯅꯣꯏ ꯅꯣꯏ ꯐꯤꯔꯋꯦꯜ ꯇꯧꯗ꯭ꯔꯤꯕꯣ
ꯇꯧꯗ꯭ꯔꯤꯌꯦ ꯁꯤꯟꯅꯦꯅ ꯇꯧꯔꯝꯃꯦꯗꯅ ꯉꯟꯇꯥꯅ ꯅꯣꯏ ꯅꯣꯏꯒꯤ ꯃꯇꯝ ꯑꯗꯨꯋꯥꯏꯗ ꯃꯌꯥꯝꯅ ꯌꯥꯅꯗꯕꯩ ꯑꯃꯨꯛ ꯁꯤꯟꯗ꯭ꯔꯤ ꯀꯤꯅ ꯑ ꯄꯩꯁꯥꯒꯤ ꯃꯇꯥꯡꯁꯨ ꯉꯥꯡꯅꯔꯤꯉꯩꯗ ꯌꯥꯝꯃꯦ ꯌꯥꯝꯗꯦꯅ ꯑꯗꯨꯗꯨ ꯄꯁꯥꯖ ꯐꯁꯨ ꯂꯣꯏꯔꯦ ꯑꯗꯨꯗꯨꯒ ꯍꯧꯖꯤꯛ ꯁꯦ ꯗꯦꯠ ꯍꯌꯦꯡꯁꯦ ꯃꯦꯅꯣ ꯇꯧꯕꯅꯦꯕ ꯑꯁꯦꯡꯕꯩ ꯗꯤ
ꯑꯥ
ꯑꯗꯨꯒ ꯑꯩꯈꯣꯏ ꯗꯤꯄꯥꯔꯠꯃꯦꯟ ꯒꯤ ꯏꯔꯥꯡ ꯈꯔ ꯂꯩꯌꯦꯕ ꯍꯧꯖꯤꯛꯁꯦ ꯄꯤꯁ ꯇꯤ ꯂꯧꯕꯒꯤ ꯄꯤ ꯍꯩꯁ ꯗꯤ ꯂꯧꯕꯩ ꯏꯔꯥꯡ ꯈꯔ ꯂꯩꯕꯗꯨꯗ ꯑ ꯈꯔ ꯇꯞꯅ ꯇꯧꯁꯦꯅ ꯍꯥꯏꯔꯕ ꯑꯗꯨ ꯃꯇꯝ ꯐꯤꯛꯁ ꯇꯧꯗ꯭ꯔꯦꯕ
ꯑꯣ ꯔꯥꯟ ꯅꯦ ꯂꯨꯄꯥ ꯀꯌꯥ ꯀꯌꯥ ꯈꯥꯏꯒꯠꯅꯩꯕ
ꯑꯩꯈꯣꯏ ꯅꯣꯏꯒ ꯆꯞ ꯃꯥꯟꯅꯩꯌꯦ
ꯎꯝ ꯑꯗꯨꯗꯤ ꯎ ꯑꯗꯨꯗꯤ ꯅꯣꯏ ꯁꯤꯅꯤꯌꯔ ꯒꯩ ꯑꯗꯣ ꯂꯣꯏ ꯆꯠꯂꯝꯃꯅꯤꯅꯦ ꯌꯨꯝꯗ
ꯑꯗꯨꯅꯦ ꯑ ꯑꯗꯨꯅꯦ ꯑꯩꯈꯣꯏ ꯃꯣꯏꯅ ꯍꯥꯏꯁꯤꯅ ꯁꯥꯔ ꯍꯣꯏꯅ ꯍꯥꯏꯔꯤꯁꯤꯅ ꯕꯦꯀꯦꯁꯟ ꯃꯅꯨꯡꯗ ꯇꯥꯍꯜꯂꯛꯀꯅꯣ ꯁꯨꯇꯤ ꯃꯅꯨꯡꯗꯗꯤ ꯇꯥꯍꯟꯒꯅꯣꯅ ꯍꯥꯏꯕ ꯑꯇꯣꯞꯄ ꯁꯤꯟꯅꯤꯡꯕ ꯃꯇꯝꯗ ꯁꯤꯜꯂꯣ ꯍꯥꯏꯌꯦ ꯍꯥꯏꯕ ꯑꯗꯣ ꯚꯦꯀꯦꯁꯟ ꯃꯅꯨꯡꯗꯣ ꯑꯩꯅ ꯍꯥꯏ ꯁꯤꯅ ꯚꯦꯀꯦꯁꯟ ꯃꯅꯨꯡꯗꯣ ꯃꯃꯥꯡꯗꯁꯨ ꯁꯤꯜꯍꯧꯗ꯭ꯔꯕꯅꯤꯅ ꯌꯥꯗ꯭ꯔꯥ ꯔꯕꯤꯅꯥ ꯎꯄꯥ ꯂꯩ ꯔꯝꯅꯤꯅ ꯚꯦꯀꯦꯁꯟ ꯃꯅꯨꯡꯗꯨ ꯁꯤꯜꯂꯁꯤ ꯁꯤꯜꯂꯁꯤ ꯍꯥꯏꯕ ꯍꯥꯏꯗꯤ ꯃꯣꯏ ꯍꯥꯏꯁꯤꯗꯤ ꯑꯦꯛꯖꯥꯝ ꯂꯣꯏꯔ ꯁꯤꯜꯂꯁꯤ ꯁꯤꯅꯤ ꯑꯩꯈꯣꯏꯒꯤ ꯑꯩꯈꯣꯏ ꯑꯦꯛꯖꯥꯝ ꯂꯣꯏꯕꯗꯗꯤ ꯁꯦꯅꯤꯌꯔ ꯑꯝꯇ ꯂꯥꯛꯑꯔꯣꯏ ꯍꯥꯏꯕ
ꯍꯧꯖꯤꯛꯐꯥꯎꯗ ꯀꯨꯝꯃꯟꯈ꯭ꯔꯦ ꯅꯣꯏꯒꯤꯗꯤꯅ ꯍꯥꯟꯅ ꯂꯣꯏꯈ꯭ꯔꯗꯥꯏꯅꯦ ꯅꯣꯏꯒꯤꯗꯤ ꯀꯨꯏꯔꯗꯥꯏꯅ ꯂꯣꯏꯈꯤꯕ ꯑꯦꯛꯖꯥꯝ ꯑꯗꯨꯅꯦ ꯑꯗꯨꯗꯤ ꯃꯤꯈꯩ ꯑꯗꯣ ꯑꯗꯨꯝ ꯆꯠꯅꯔꯝꯃꯅꯤꯕ ꯁꯦꯅꯤꯌꯔ ꯒꯩꯗꯣ ꯑꯗꯨꯅꯦ ꯍꯟꯅꯔꯝꯃꯅꯤ ꯑꯗꯨꯐꯧꯛꯇ ꯃꯥꯅꯦ ꯑꯩꯗꯤ ꯍꯧꯖꯤꯛꯐꯥꯎꯗ ꯊꯦꯡꯃꯜꯂꯦ ꯍꯥꯏ ꯅꯣꯏ ꯑ ꯑꯦꯛꯖꯥꯝ ꯃꯇꯨꯡꯗ ꯇꯧꯔꯗꯤ ꯑꯁ ꯂꯣꯏꯔꯦ ꯊꯦꯡꯕꯗ ꯂꯣꯏꯔꯦ ꯀꯅꯥꯝ ꯂꯥꯛꯑꯔꯣꯏ ꯑꯗꯨꯗꯤ
ꯀꯅꯥꯝ ꯂꯥꯛꯑꯔꯣꯏ ꯍꯥꯏꯕ ꯁꯤꯟꯕꯤꯔꯤꯗꯣ ꯑꯔꯦꯝꯕꯗ ꯇꯥꯔꯅꯤꯕ ꯑꯗꯨꯒꯤ ꯑꯩꯅꯗꯤ ꯀꯟꯅ ꯍꯥꯏꯕꯅꯤ ꯈꯪꯗꯦ
ꯑꯗꯨꯒꯤ ꯑꯗꯨꯒꯤ ꯇꯧꯕꯒꯤꯅꯦ ꯑꯩꯈꯣꯏꯒꯤ ꯗꯨꯅꯦ ꯀꯩꯅꯣ ꯇꯧꯍꯧꯔꯤꯗꯣ ꯑꯩꯈꯣꯏ ꯃꯦꯗꯥꯝ ꯍꯦꯁꯑꯣꯗꯤꯅꯅꯦ ꯑꯦꯛꯖꯥꯝ ꯃꯃꯥꯡ ꯇꯧꯍꯧꯅꯅꯦ ꯑꯦꯛꯖꯥꯝ ꯂꯣꯏꯈ꯭ꯔꯗꯤ ꯃꯣꯏ ꯂꯣꯏ ꯆꯠꯅꯈ꯭ꯔꯅꯤ ꯑꯦꯛꯖꯥꯝ ꯃꯃꯥꯡ ꯇꯧꯍꯧꯅ ꯇꯧꯕꯒꯤ ꯍꯥꯏꯕꯒꯤꯅꯦ ꯇꯧꯍꯧꯔꯤꯅꯦ ꯑꯗꯨꯐꯧꯗ ꯃꯣꯏ ꯁꯤꯅꯤꯌꯔ ꯒꯩꯗꯤꯅꯦ ꯇꯧꯅꯤꯡꯗ꯭ꯔꯤꯅꯦ ꯑꯦꯛꯖꯥꯝ ꯃꯇꯨꯡꯗ ꯇꯧꯕꯤꯌꯣꯅ ꯍꯥꯏꯅꯦꯕꯀꯣ ꯑꯃ ꯁꯦꯅꯤꯌꯔꯗꯨ ꯑꯃꯅꯤꯅ ꯍꯥꯏꯇꯥꯔꯦꯅꯦ
ꯗ꯭ꯔꯦꯁ ꯂꯩꯇꯦꯅ ꯇꯧꯗꯅ ꯈꯔ ꯌꯥꯎ ꯃꯥꯜꯂꯦ ꯁꯦꯅꯤꯌꯥꯔꯅ ꯈꯤꯇꯪ ꯇꯞꯊꯣ ꯈꯤꯇꯪ ꯇꯞꯊꯣꯑꯅ ꯑꯗꯩ ꯑꯃꯨꯛ ꯇꯞꯊꯔꯦ ꯅꯠꯇꯦ ꯃꯃꯥꯡꯗꯅꯤꯗ ꯑ ꯃꯣꯏ ꯑꯦꯛꯖꯥꯝ ꯇꯧꯗ꯭ꯔꯤꯀꯥꯟꯗ ꯇꯧꯕꯩ ꯃꯑꯣꯡꯅꯦ ꯑꯩꯈꯣꯏꯅ ꯍꯥꯏꯔꯝꯃꯤꯁꯦ ꯑꯦꯛꯖꯥꯝ ꯃꯣꯏ ꯒꯤ ꯑꯦꯛꯖꯥꯝ ꯊꯥꯗ꯭ꯔꯤꯉꯩ ꯃꯃꯥꯡꯗꯣ ꯑꯗꯨꯗ ꯁꯤꯟꯕꯒꯤ ꯄ꯭ꯂꯥꯟ ꯑꯃꯁꯨ ꯂꯩꯔꯝꯃꯦꯕ ꯑꯗꯨꯁꯨ ꯑꯩ ꯌꯥꯃꯣ ꯁꯨꯝ ꯈꯨꯌꯧꯅꯃꯟꯕ ꯑꯗꯒꯤ ꯃꯣꯏ ꯗ꯭ꯔꯦꯁ ꯂꯩꯇꯦ ꯈꯣꯠꯇꯦ ꯇꯧꯔꯛꯄꯒ ꯄꯩꯁꯥꯒꯤ ꯆꯌꯦꯠꯅꯕꯒ ꯑꯗꯨꯝ ꯄꯥꯁꯤꯟꯅꯔꯒ ꯇꯧꯍꯧꯗ꯭ꯔꯦ ꯑꯗꯨꯒ ꯍꯌꯦꯡꯁꯤꯗꯤ ꯇꯧꯔꯅꯦꯅ ꯂꯦꯞꯄꯦ ꯄꯝꯅꯦꯕ ꯑꯗꯨꯗꯨꯒ ꯑꯩꯈꯣꯏ ꯈꯔ ꯁꯨꯝ ꯀ꯭ꯂꯥꯡꯁꯥꯏꯁꯦ ꯁꯨ ꯈꯔ ꯌꯦꯠ ꯌꯥꯎꯏꯗꯅ ꯑꯃꯨꯛ ꯌꯦ ꯄ꯭ꯔꯥꯕ ꯃꯨꯛ
ꯑꯗꯣ ꯅꯣꯏꯒꯤꯗꯨꯁꯨ ꯏꯅꯤꯁꯤꯌꯦꯇꯤꯞꯇꯣ ꯍꯣꯏ ꯑꯗꯣ ꯅꯣꯏꯒꯤ ꯏꯅꯤꯁꯤꯌꯦꯇꯤꯞ ꯑꯗꯨꯁꯨ ꯐꯖꯅ ꯂꯧꯅꯗꯕꯩꯅꯦ ꯍꯥꯏꯗꯤ ꯁꯤꯃꯥꯏꯅ ꯊꯣꯛꯑꯒ ꯂꯧꯅꯗꯕꯅꯦ ꯍꯨꯖꯤꯛ ꯑ ꯑꯥ ꯊꯣꯑꯒ ꯂꯧꯅꯔꯒ ꯁꯨꯃꯥꯏ ꯃꯥꯏ ꯍꯥꯏꯔꯗꯤ
ꯅꯃꯥꯏ ꯎꯝ ꯈꯪꯗꯦꯕꯣ ꯑꯦꯛꯖꯥꯝ ꯂꯣꯏꯔꯒ ꯍꯥꯏ ꯑꯩꯅꯗꯤ ꯑꯃꯨꯛ ꯍꯥꯏꯕꯅꯦ ꯀꯩꯅꯣ ꯃꯅꯨꯡꯗ ꯕꯦꯀꯦꯁꯟ ꯃꯅꯨꯡꯗ ꯑꯝꯇ ꯇꯥꯅꯕ ꯁꯤꯟꯁꯦ ꯌꯥꯒꯦꯔꯥ ꯌꯥꯔꯣꯏꯔꯥ ꯑꯣꯖꯥꯗꯨꯗꯤ ꯑꯩꯈꯣꯏꯅ ꯅꯝꯗꯅ ꯍꯥꯏꯔꯗꯤ ꯅꯣꯡꯃꯈꯛꯇꯪ ꯀꯥꯏꯊꯣꯛꯄꯗꯨꯗꯤ ꯃꯣꯏꯁꯨ ꯌꯥꯔꯛꯀꯅꯤ ꯍꯥꯏꯕ
ꯌꯥꯔꯛꯇꯣꯏꯅꯦ ꯌꯥꯔꯛꯇꯣꯏꯅꯦ
ꯌꯥꯔꯛꯀꯅꯤ ꯍꯥꯏꯕ ꯌꯥꯔꯣꯏ ꯌꯥꯔꯣꯏꯅ ꯀꯟꯊꯣꯛꯑꯦ
ꯑꯁ ꯑꯗꯨ ꯌꯥꯝ ꯁꯣꯏꯔꯦ ꯅꯣꯏ ꯃꯤ ꯑꯝꯇ ꯂꯥꯛꯄꯤꯔꯔꯣꯏ ꯑꯗꯨꯕꯨ ꯈꯪꯗꯦ ꯅꯣꯏꯁꯨ ꯐꯖꯅ ꯐꯖꯅ ꯀꯩꯅꯣꯕꯨꯗꯤ ꯇꯧꯅꯧꯑꯣ ꯍꯥꯏꯗꯤ ꯅꯣꯏ ꯒ꯭ꯔꯨꯞ ꯀꯃꯟ ꯒ꯭ꯔꯨꯞ ꯂꯩꯕ ꯅꯠꯇ꯭ꯔꯣ ꯑꯗꯨ ꯀꯃꯟ ꯒ꯭ꯔꯨꯞ ꯂꯩꯕꯗꯨꯗ ꯑ ꯍꯥꯏꯅꯧꯋꯣꯕ ꯑꯗꯨꯝ ꯐꯖꯅ ꯑꯗꯨꯒ ꯑꯗꯨꯝ ꯌꯥꯅꯤ ꯍꯥꯏꯗꯤ ꯑꯥ ꯁꯨꯃꯥꯏ ꯁꯨꯃꯥꯏꯅ ꯇꯧꯕ ꯀꯣꯠ ꯄ ꯍꯥꯏꯅ ꯍꯥꯏꯅꯔꯒꯀꯣ
ꯀꯃꯟ ꯒ꯭ꯔꯨꯞꯇꯨꯗ ꯑꯃꯇꯪ ꯊꯥꯒꯠꯍꯧꯗ꯭ꯔꯗꯤ ꯁꯣꯏꯗꯧ ꯃꯥꯜꯂꯤꯉꯣ
ꯎꯝ ꯎꯝ ꯍꯣꯏ ꯍꯥꯏꯗꯤ ꯑ ꯂꯥꯛꯄꯤꯌꯣ ꯈꯣꯠꯄꯤꯌꯣ ꯍꯥꯏꯅ ꯅꯣꯏꯅ ꯐꯖꯅ ꯔꯤꯀ꯭ꯋꯦꯁ ꯇꯧꯔꯦꯗꯅ ꯑ ꯃꯣꯏꯁꯨ ꯂꯣꯏ ꯑꯦꯝ ꯃꯦ ꯁꯨ ꯂꯣꯏꯔ ꯍꯦꯔ ꯂꯥꯛꯄꯁꯨ ꯌꯥꯏꯗ ꯑꯗꯨꯝ ꯑꯗꯣ ꯌꯥꯝ ꯂꯥꯞꯈꯤꯕ ꯀꯥꯡꯕꯨꯗꯤ ꯂꯥꯛꯑꯔꯣꯏ
ꯂꯥꯛꯑꯔꯣꯏ ꯃꯃꯥꯡꯒꯤꯗꯅꯦ ꯈꯔ ꯑꯈꯣꯏ ꯁꯨꯃꯥꯏꯅ ꯊꯦꯡꯕꯗ ꯅꯠꯇꯦꯕ ꯈꯤꯇꯪ ꯊꯦꯡꯕꯗꯅꯦ ꯂꯥꯛꯇꯦ ꯍꯥꯏꯕ ꯐꯅꯥꯌꯥꯝ ꯖꯤꯅꯤꯌꯥꯔ ꯃꯃꯥꯡꯒꯤꯗꯣ ꯑꯗꯨ ꯒꯤꯐ ꯃꯌꯥꯝ ꯂꯦꯝꯃꯒ ꯂꯩꯔꯝꯃꯦꯕ ꯁꯥꯔꯒꯤꯀꯥꯗꯒ ꯍꯣꯏ ꯌꯦꯡꯉꯛꯑꯦꯕ ꯅꯗꯨꯒꯤ ꯊꯦꯡꯊꯈ꯭ꯔꯗꯤ ꯂꯥꯛꯑꯣꯏꯗꯤ ꯈꯪꯉꯤꯅꯦꯕ
ꯑꯣ
ꯈꯛꯑꯒꯁꯨ ꯁꯤꯟꯕꯗꯤ ꯐꯖ ꯃꯣꯏ ꯄꯨꯂꯞꯀꯤ ꯁꯤꯟꯗꯣꯏ ꯅꯠꯇ꯭ꯔꯥ ꯑꯗꯨ ꯂꯦꯝꯗꯣꯏꯅꯦ ꯍꯥꯏꯕ ꯒꯤꯞꯇꯩ ꯀꯩꯗꯩ ꯑꯁ ꯑꯈꯣꯏꯗꯤ ꯄꯨꯔꯥ ꯐꯔꯛꯅꯦꯃꯦ ꯍꯌꯦꯡ ꯁꯤꯜꯂꯅꯦ ꯍꯥꯏꯕꯁꯤꯗꯅꯦ ꯕꯥꯃꯣꯟ ꯗꯩ ꯀꯩꯗꯩꯩꯒꯤ ꯂꯣꯏ ꯉꯡꯅ ꯂꯣꯏꯔꯕꯃꯦꯕ
ꯑꯁ ꯄꯩꯁꯥ ꯃꯥꯡꯗꯣꯏꯅꯤꯅꯦ ꯑꯗꯣ ꯍꯥꯏꯗꯤ ꯇꯧꯁꯤꯜꯂꯨꯔꯗꯤ ꯍꯣꯏ ꯑꯗꯨ ꯑꯩ ꯐꯔꯦ ꯑꯗꯨ ꯑꯃꯨꯛꯀ ꯇꯧꯔꯛꯀꯦ ꯊꯝꯃꯒꯦ ꯑꯗꯨꯝ ꯄꯥꯏꯌꯣ ꯑꯃꯨꯛꯀ ꯇꯧꯔꯀꯦ ꯀꯩꯕꯥ ꯎꯝ ꯊꯝꯃꯦ ꯊꯝꯃꯦ ꯀꯩ ꯍꯥꯏꯕꯥ